ꯎꯝ ꯇ
ꯍꯥꯏ ꯍ
ꯑꯁ ꯅꯪ ꯅꯪꯁꯦ ꯃꯤꯡ ꯖꯖꯥꯠꯅ ꯀꯣꯜ ꯇꯧꯔꯛꯏꯅꯦ
ꯎ ꯑꯁꯤ ꯑꯁ ꯃꯥꯒꯤ ꯑꯩꯅ ꯄꯥꯏꯕꯤꯕꯅꯦ ꯁꯤ ꯑꯉꯥꯡꯒꯤ ꯃꯥꯗꯣ ꯑꯃꯈꯛꯇ ꯄꯥꯏꯔꯣ ꯂꯩꯕꯒꯤ ꯑꯩꯒꯤꯗꯤ ꯂꯣꯏꯈ꯭ꯔꯦ ꯑꯗꯨꯗ ꯑꯃꯈꯛ ꯇ ꯂꯩꯔꯝꯃꯤ ꯎꯝ
ꯀꯩꯅꯣ ꯀꯣꯜ ꯇꯥꯏꯃꯤꯡꯗꯣ ꯌꯥꯝꯔꯗꯤ ꯀꯩꯅꯣ ꯂꯥꯛꯄꯁꯨ ꯌꯥꯗꯕ ꯃꯥꯜꯂꯦꯀꯣ
ꯑꯣ ꯈꯪꯗ‌ꯦꯅꯦ ꯍꯣꯏ ꯑꯗꯨ ꯃꯥꯜꯂꯦ ꯑꯩꯉꯣꯟꯗ ꯂꯥꯛꯁꯨ ꯂꯥꯛꯄ ꯌꯥꯗꯕꯀꯣ ꯑꯣ ꯅꯪꯒꯤꯁꯨ ꯑꯗꯨꯝ ꯇꯧꯕ꯭ꯔꯥ
ꯑꯩꯒꯤꯗꯤ ꯈꯪꯗꯦ ꯑꯩ ꯑꯩꯒꯤꯗꯤ ꯇꯧꯗꯤ ꯇꯧꯗ꯭ꯔꯤꯗ ꯑꯗꯣ ꯑꯩꯅ ꯃꯤ ꯑꯇꯣꯞꯄ ꯑꯩꯈꯣꯏ ꯇꯧꯕ ꯈꯣꯠꯁꯨ ꯀꯣ ꯑꯗꯨꯝ ꯌꯥꯗꯕ ꯃꯣꯏ ꯈꯔ ꯑ ꯂꯤꯅ ꯄꯥꯏꯕꯈꯣꯏꯗꯤ ꯌꯥꯗꯦꯕ ꯍ
ꯑꯣ ꯑꯣ ꯑꯩꯒꯤꯁꯨ ꯑꯗꯨ ꯇꯧ ꯃꯥꯜꯂꯦ ꯑꯗꯨꯗꯤ
ꯍꯣꯏ ꯑꯗꯨ
ꯃ ꯁꯃꯤꯅꯤꯅ ꯑꯣ ꯑꯗꯨ ꯑꯩꯅ ꯑꯁꯤ ꯇꯔꯥꯏ ꯑꯩꯅ ꯇꯧꯕꯤꯒꯦꯔꯥ ꯍꯥꯏꯔꯦ ꯑꯩ ꯏꯅꯥꯎ ꯅꯨꯨꯄꯥ ꯑꯃꯕꯨ ꯅꯥ ꯁꯤ ꯄꯥꯏꯒꯦꯔꯥ ꯍꯥꯏꯔꯒ ꯃꯥꯁꯦꯟꯅꯋꯥ ꯅꯨꯡꯉꯥꯏꯇꯦ ꯍꯥꯏꯕ ꯑꯗꯨꯒꯤ ꯑꯩꯅ ꯑꯥ ꯍꯣꯏ ꯍꯣꯏ ꯃꯥꯒꯤꯁꯦ ꯅꯨꯡꯁꯤꯌꯦ ꯑꯩ ꯄꯥꯏꯕꯤꯈ꯭ꯔꯒꯦꯅ ꯄꯥꯏꯕ ꯂꯥꯛꯄ ꯃꯇꯝꯗ ꯃꯥꯒꯤ ꯇ꯭ꯋꯨꯁꯟ ꯐꯤꯁꯀꯨꯝꯕ ꯊꯥ ꯑꯃꯥꯒꯨꯝꯕꯗ ꯂꯛꯔꯗꯤ ꯏꯆꯦꯕꯨ ꯍꯦꯜꯞ ꯇꯧꯋꯅ ꯑꯗꯨꯒꯤ ꯑꯩꯒꯤ
ꯀꯩ ꯏꯟꯁꯥꯡ ꯀꯩ ꯏꯟꯁꯥꯡ ꯆꯥꯔꯕꯣ ꯉꯁꯤꯗꯤ
ꯉꯁꯤ ꯑꯃꯨꯛꯀ ꯎꯁꯣꯏ ꯈꯔ ꯎꯁꯣꯏ ꯈꯔ ꯑꯗꯨꯒ ꯕꯤꯟꯁ ꯑꯗꯨꯒ ꯁꯧꯒ꯭ꯔꯤ ꯃꯅꯥ ꯀꯣ ꯀꯥꯡꯁꯣꯏ ꯆꯥꯏ ꯑꯁꯤꯗꯤ ꯁꯤꯝꯄꯜ ꯑꯣꯏꯅ ꯆꯥꯏ
ꯍꯥꯏꯗꯤ ꯁꯥ ꯍꯥꯏꯒꯦꯔꯥꯅ
ꯁꯥ ꯅꯠꯇꯦ ꯑꯁꯤꯗꯤ ꯌꯎ ꯗ꯭ꯔꯦ ꯌꯥꯎꯗ꯭ꯔ‌ꯦ
ꯉꯁꯥꯏ ꯎꯝ ꯃꯥꯅꯦ ꯃꯥꯅꯦ ꯉꯁꯥꯏ ꯏꯚꯤꯅꯤꯡ ꯑꯗꯣ ꯀꯩꯅꯣ ꯄ꯭ꯔꯤꯇꯤ ꯃꯃꯥꯗꯣ ꯀꯣꯜ ꯇꯧꯔꯛꯑꯦ
ꯑ‌ꯣ ꯁꯤꯗꯥ
ꯅꯠꯇꯦ ꯑꯁꯤꯗꯤ ꯅꯠꯇꯦ ꯃꯥꯒꯤ ꯃꯤꯁꯀꯣ ꯑꯃ ꯂꯩꯕꯀꯣ ꯑꯩ ꯏꯚꯤꯅꯤꯡ ꯆꯔ꯭ꯁ ꯆꯠꯂꯒ ꯍꯜꯂꯛꯄꯀꯣ ꯂꯩ ꯀꯣꯂ ꯋꯔꯤ ꯈꯔ ꯁꯅꯒꯗ ꯅꯍꯟꯗ‌ꯣ ꯅꯪꯒꯤ ꯇꯦꯡꯁꯨ ꯑꯩ ꯎꯗꯕꯒꯤꯅꯦ ꯄꯥꯏꯕ ꯍꯩꯇꯕꯒꯤꯅꯦ
ꯑꯥ
ꯁꯤꯃꯜ ꯂ‌ꯦ ꯃꯗꯨ
ꯑꯩꯅ ꯃꯉꯣꯟꯗ ꯈꯔ ꯑ ꯖꯣꯕ ꯇꯧꯈ꯭ꯔꯕꯅꯦ ꯅꯪꯗꯤ ꯌꯥꯝ ꯆꯧꯈ꯭ꯔ‌ꯦꯅꯦ ꯍꯧꯖꯤꯛꯀꯥꯟ ꯀꯧꯁꯨ ꯇꯧꯗꯦ ꯍꯥꯏꯕ ꯃꯥꯁꯦ ꯅꯣꯛ ꯅꯔ ꯂꯩꯕꯅꯦ ꯃꯥꯁꯨ ꯉꯁꯤ ꯑꯩꯈꯣꯏ ꯀꯣꯜ ꯇꯧꯔꯒ ꯀꯣ ꯑꯗꯨ ꯑꯁꯤꯗ ꯁꯤꯗ ꯀꯣꯜ ꯇꯧꯔꯒ ꯅꯣꯛ ꯃꯥꯔꯒ ꯂꯩꯕꯅꯤ ꯃꯥꯁꯨ
ꯆꯔꯆ ꯆꯠꯄ꯭ꯔ‌ꯣ ꯉꯁꯤ
ꯆꯠꯇꯦ ꯅꯪ ꯆꯠꯄ꯭ꯔꯥ
ꯑ ꯏꯚꯤꯅꯤꯡꯗ ꯆꯠꯂ ꯑꯌꯨꯛꯇꯤ ꯆꯠꯇ꯭ꯔꯦ ꯑꯩꯁꯨ
ꯑ ꯁꯤꯈꯣꯏ ꯆꯔ꯭ꯆ ꯆꯠꯇꯦꯅꯦ
ꯎꯝ ꯕꯣꯜꯗꯤ ꯌꯦꯡꯔꯝꯒꯅꯤꯀꯣ ꯑꯪꯀꯜ ꯑꯃꯗꯣ
ꯑ ꯌꯦꯉꯦ ꯕ‌ꯣꯜꯁꯨ ꯆꯟ ꯆꯟ ꯃꯄꯥꯟ ꯃꯁꯥ ꯅꯨꯡꯉꯥꯏꯇꯦ ꯐꯤꯚꯔ ꯇꯧ ꯌꯥꯝ ꯐꯤꯚꯔ ꯇꯧꯔꯒ ꯂꯩꯌ‌ꯦ ꯉꯔꯥꯡꯗꯒꯤ ꯍꯧꯅꯀꯣ ꯐꯤꯚꯔ ꯇꯧꯔꯒ ꯂꯩꯌꯦ
ꯑꯗꯨꯗꯤ ꯗꯨꯀꯥꯟ ꯍꯥꯡꯗ꯭ꯔꯦꯅꯦꯃ
ꯗꯨꯀꯥꯟ ꯍꯥꯡꯗꯦ ꯍꯣꯏ ꯏꯆꯦꯅ ꯑꯃ ꯑꯃꯔꯛꯇꯗꯤ ꯆꯠꯄ ꯃꯥꯜꯂꯦ ꯀꯨꯏꯅꯗꯤ ꯂꯩꯇꯦ ꯉꯁꯤ ꯑꯗꯨꯗ
ꯑꯁ ꯅꯨꯉꯥꯏꯇ꯭ꯔꯦꯍꯦ
ꯎꯝ ꯅꯨꯉꯥꯏꯇꯦ ꯃꯥꯁꯦ ꯇꯨꯝ ꯇꯨꯝ꯭ꯔꯥ ꯂꯩꯕꯅꯦ ꯈꯪꯗ꯭ꯔꯦꯗ ꯃꯤ ꯑꯃ ꯐꯕ ꯀꯥꯟꯗ ꯃꯤ ꯑꯃ ꯑꯗꯨꯝ ꯐꯠꯇꯕ
ꯍꯣꯏ ꯍꯣꯏ ꯃꯥꯅꯦ ꯅꯣꯏ ꯀꯔꯤ ꯀꯔꯤ ꯇꯧꯔꯕ ꯉꯁꯤ
ꯑꯁꯤꯗꯤ ꯑꯗꯨꯝ ꯌꯨꯝꯗ ꯂꯩꯕꯅꯤꯅ ꯑꯉꯥꯡ ꯈꯣꯏ ꯇꯤꯚꯤ ꯌꯦꯡꯅꯒ ꯀꯣ
ꯎꯝ
ꯇꯤꯚꯤ ꯑꯗꯨꯝ ꯌꯦꯡꯔ ꯂꯩꯌ‌ꯦꯗ
ꯑꯉꯥꯡꯈꯣꯏ ꯅꯥꯕ ꯂꯩ
ꯍꯧꯖꯤꯛꯇꯤ ꯑꯅꯥꯕ ꯈꯣꯏꯗꯤ ꯂꯩꯇꯦ ꯍꯣꯏ
ꯑꯝ ꯍꯣꯏ ꯑꯩꯅ ꯑꯗꯨꯗ
ꯎꯝ
ꯅꯪꯒꯤ ꯑꯇꯣꯞꯄ ꯕꯣꯏꯃꯦꯜ ꯂꯣꯏꯈ꯭ꯔꯦꯀꯣ ꯁꯤ ꯑꯅꯧꯕ ꯈꯛꯇꯅꯦꯀꯣ ꯅꯪꯒꯤ ꯂꯦꯝꯕꯗꯣ
ꯑ ꯑꯃ ꯑꯅꯤ ꯂꯩꯌꯦ ꯑꯗꯨꯝ ꯑꯗꯨꯗ
ꯑꯁꯤ ꯑꯁꯤꯗꯗꯤ ꯀꯌꯥ ꯂꯩꯔꯤꯕ꯭ꯔ
ꯑꯁꯤꯗꯗꯤ ꯂꯩꯔꯤꯌꯦꯗ
ꯑꯁ ꯑꯩ ꯑꯩꯒꯤꯗꯤ ꯉꯁꯤ ꯇꯧꯔꯗꯤ ꯍꯌꯦꯡ ꯑꯣꯏꯅꯗꯤ ꯇꯧꯔꯨꯔꯣꯏ ꯑꯩꯗꯤ ꯃꯁꯤꯅ ꯂꯥꯁ ꯇꯧꯔ ꯇꯧꯔꯒ ꯉꯥꯏꯔꯒ ꯂꯥꯛꯄꯗꯣ
ꯅꯪ ꯑ ꯀꯔꯤꯅꯣ ꯇꯧꯅꯤꯀꯣ ꯍꯌꯦꯡꯗꯨ ꯅꯪ ꯀꯥꯕ ꯍꯧꯔꯒꯦꯔꯥ ꯀ꯭ꯂꯥꯁ
ꯍꯣꯏ ꯍꯌꯦꯡꯅ ꯍꯧꯔꯒꯦ
ꯑꯣ ꯑꯣ ꯑꯣ ꯑꯗꯨꯗꯤ ꯅꯪ ꯉꯁꯤ ꯁꯤꯗ ꯂꯥꯛꯀꯗꯕꯅꯤꯅꯦ
ꯑꯣ ꯑꯁ ꯍꯣꯏ ꯉꯁꯥꯏ ꯏꯚꯤꯅꯤꯡꯗ ꯀꯂꯥ꯭ꯁ ꯆꯔꯆ ꯀꯥꯔꯒ ꯍꯂꯛꯄꯀꯥꯟꯗꯨꯗ ꯅꯪꯗ꯭ꯔꯦꯗ ꯑꯩꯗꯣ ꯄꯨꯡ ꯑꯍꯨꯝꯗꯅ ꯀꯥꯔꯒ ꯀꯣ ꯄꯨꯡ ꯃꯉꯥ ꯃꯉꯥ ꯑ ꯑꯩꯈꯣꯏ ꯍꯣꯁꯇꯦꯜꯁꯨ ꯀꯩꯅꯣ ꯐꯤꯂꯣꯁꯤꯞ ꯂꯩꯔꯒ ꯄ꯭ꯔꯣꯒ꯭ꯔꯥꯝꯗ ꯌꯥꯎꯕꯀꯣ ꯆꯠꯄꯗꯣ ꯌꯥꯗꯕ
ꯍꯣꯏ ꯍꯣꯏ ꯑꯗꯨꯒꯨꯝꯕ ꯂꯩꯔꯗꯤ
ꯅꯣꯡꯁꯨ ꯆꯨꯕꯒꯤ ꯂꯝꯕꯤ ꯅꯨꯡꯉꯥꯏꯇꯦ ꯅꯣꯏ ꯂꯣꯝꯗ ꯑꯩꯗꯤ ꯁꯤꯖꯥꯔꯣꯝꯅ ꯑꯗꯨꯝ ꯂꯥꯛꯄꯒꯤꯀꯣ
ꯑ ꯑꯣ ꯍꯣꯏ ꯍꯣꯏ ꯅꯪꯅ ꯅꯪꯪ ꯑꯣ ꯑꯣ
ꯁꯨꯇꯤ ꯒꯨꯝꯕ ꯂꯩꯕ ꯀꯥꯟꯗ ꯂꯥꯛꯀꯦ ꯍꯣꯏ
ꯑ ꯍꯣꯏ ꯂꯥꯛꯀꯦ ꯂꯥꯛꯑꯣ ꯐꯖꯕ ꯆꯥꯃꯤꯟꯅꯁꯦ ꯅꯪ ꯂꯥꯛꯄ ꯀꯥꯟꯗ
ꯎꯝ ꯃꯥꯅꯦ ꯑ ꯀꯩꯅꯣ ꯉꯁꯥꯏ ꯉꯁꯥꯏ ꯑꯌꯨꯛꯇꯣ ꯅꯨꯄꯤ ꯅꯨꯄꯤ ꯑꯃ ꯑꯁ ꯃꯒꯤ ꯃꯤꯡꯗꯣ ꯀꯥꯎꯈ꯭ꯔꯦ ꯀꯣꯜ ꯑꯃ ꯇꯧꯔꯛꯑꯦ ꯑꯗꯨ ꯅꯪꯉꯣꯟꯗ ꯈꯪꯂꯒ ꯂꯩꯔꯝꯃꯦꯅꯦ ꯍꯥꯏꯕ꯭ꯔꯥ
ꯍꯥꯏꯗꯦꯍꯦ
ꯑ ꯀꯩꯅꯣ ꯑ ꯉꯥꯏꯍꯥꯛꯀꯣ ꯑꯃ ꯄꯥꯏꯀꯣ ꯑꯩ ꯉꯍꯥꯛ ꯉꯁꯥꯏ ꯑꯃꯗꯣ ꯅꯝꯕꯔ ꯊꯥꯔꯛꯄꯅꯦ ꯑ ꯑꯗꯣ ꯅꯪꯒꯤ ꯅꯨꯄꯥꯒꯤ ꯁꯥꯏꯠꯇꯅꯀꯣ ꯐꯦꯃꯤꯂꯤꯅꯦ ꯍꯥꯏꯌꯦ ꯃꯥꯁꯨ ꯊꯥ ꯇꯔꯨꯛ ꯁꯨꯔꯦ ꯍꯥꯏꯌꯦ ꯃꯦꯟ ꯑꯣꯏꯕꯗꯣ
ꯑꯣ ꯀꯅꯔꯀꯣ ꯑꯣ ꯑ ꯑꯗꯨ ꯅꯨꯄꯤ ꯑꯃ ꯑꯗꯤꯝꯃ ꯍꯥꯏꯕ꯭ꯔꯣ
ꯑꯣ ꯍꯣꯏ ꯃꯥꯅꯦ ꯃꯥꯅꯦ
ꯑ ꯑꯣ ꯑꯗꯨꯗꯤ ꯀꯣ ꯑ ꯑꯣ ꯑꯣ
ꯑꯩꯅ ꯑꯩꯒꯤ ꯑꯟꯇꯤ ꯑꯃꯁꯨ ꯄ꯭ꯔꯦꯒꯅꯦꯟ ꯑꯣꯏꯔꯒ ꯂꯩꯕꯅꯦ ꯍꯥꯏꯕꯀꯣ ꯀꯅꯥꯅ ꯍꯥꯏꯔꯒ ꯅꯪꯒꯤ ꯃꯤꯡ ꯍꯥꯏꯕ ꯀꯥꯟꯗ ꯃꯥꯅ ꯈꯪꯅꯂꯩꯔꯝꯃꯦ
ꯎꯝ ꯇꯥꯏ ꯀꯣ
ꯍꯣꯏ ꯇꯥꯏꯌꯦ ꯇꯥꯏꯌꯦ
ꯑ ꯑꯣ ꯑꯗꯨ ꯅꯪꯒꯤꯤ ꯍꯣꯏ ꯍꯣꯏ ꯅꯪꯗꯤ ꯅꯨꯄꯤ ꯊꯤꯕ ꯀꯥꯟꯗ ꯑꯃꯨꯛꯀ ꯁꯤ
ꯅꯨꯄꯤ ꯊꯤꯕ ꯀꯥꯟꯗ ꯅꯨꯄꯤ ꯅꯠꯇꯕ ꯄ꯭ꯔꯦꯒꯅꯦꯟ ꯑꯣꯏꯕ ꯐꯪꯈ꯭ꯔꯦꯍꯦ
ꯐꯖꯩ ꯍꯥꯏ ꯁꯤꯗꯤ ꯑꯩ ꯍꯥꯏꯔꯗꯤ ꯂꯣꯏꯅꯃꯛꯪꯗꯣꯛꯀꯅꯤ ꯍ ꯍꯣꯏ
ꯃꯅꯦ ꯃꯅꯦ
ꯑꯗꯨ ꯅꯨꯄꯤꯗꯣ ꯎꯝ ꯑꯗꯨꯅꯦ ꯑꯩꯒꯤ ꯅꯨꯄꯥꯒꯤ ꯏꯅꯥꯎ ꯅꯨꯄꯥ ꯌꯨꯝꯗ ꯂꯩꯕ ꯅꯨꯄꯥꯗꯣ
ꯎꯝ
ꯑꯗꯨ ꯅꯨꯄꯥꯒꯤ ꯅꯨꯄꯤꯒꯤ ꯁꯤꯁꯇꯔꯅꯦ ꯃꯥꯗꯤ ꯑ ꯍꯣꯏ ꯍꯣꯏ
ꯑꯣ
ꯑꯩꯈꯣꯏꯅꯤꯁꯨ ꯋꯥꯔꯤ ꯁꯥꯕꯅꯦ ꯉꯁꯤ ꯃꯥꯅ ꯀꯣꯜ ꯇꯧꯔꯛꯄ
ꯑꯣ ꯍꯥꯏꯗꯕ꯭ꯔꯥ ꯀꯣ ꯇꯧꯔꯛꯑꯦ ꯍꯥꯏꯅ
ꯅꯪꯕꯨꯗꯤ ꯍꯥꯏꯗꯦ ꯃꯥꯗꯤ
ꯎꯝ ꯀꯔꯝ ꯀꯥꯟꯗ ꯑꯣ ꯑꯌꯨꯛꯔꯣ ꯅꯣꯢꯅ ꯀꯣꯜ ꯇꯧꯕ ꯑꯥ ꯑꯗꯨꯗꯤ ꯃꯥꯅꯦ ꯍꯣꯏ ꯎꯝ ꯃꯥꯅꯦ ꯃꯥꯅꯦ ꯍꯣꯏ
ꯎꯝ ꯑꯩ ꯅꯣꯡꯅꯤꯡꯕ ꯑꯃ ꯂꯩꯗ ꯅ ꯀꯣꯠꯇ ꯅꯪꯅꯦ ꯀꯣꯜ ꯇꯧꯔꯕ꯭ꯔ ꯃꯅꯥ ꯀꯣꯜ ꯇꯧꯔꯕ꯭ꯔꯥ
ꯃꯅꯥ ꯇꯧꯕ ꯃꯥꯂꯦꯗ ꯉꯥꯁꯥꯏꯗꯨꯗꯤ ꯑꯩꯅꯥ ꯒꯔꯨꯞ ꯇꯥ ꯑꯅꯤꯃꯛ ꯂꯩꯌꯦ ꯍꯥꯏꯕꯒꯥꯟꯗ ꯔꯤꯄ꯭ꯂꯥꯏ ꯄꯤꯕꯅꯦꯕ ꯀꯣꯛ ꯇꯧꯔꯛꯀꯦ ꯍꯥꯏꯅ ꯑꯩꯅ ꯍꯣꯏ ꯇꯧꯔꯛꯑꯣ ꯍꯥꯏꯔ ꯐꯖꯅꯗꯤ ꯇꯥꯎꯕ ꯃꯥꯂꯦ
ꯑꯣ ꯑꯣ ꯃꯥꯁꯦ ꯑꯩꯉꯣꯟꯗꯗꯤ ꯀꯔꯤ ꯏꯁꯨ ꯍꯥꯏꯗꯅ ꯗꯥꯏꯔꯦꯛ ꯀꯣꯜ ꯇꯧꯔꯛꯑꯕꯅꯦ ꯑꯗꯨꯗ
ꯑꯣ ꯑꯗꯨ ꯆꯞ ꯆꯥꯅ ꯄꯥꯏꯈ꯭ꯔꯦ ꯅꯪ ꯀꯣꯜ ꯇꯧꯔꯛꯑꯝꯗꯤ ꯃꯥ
ꯎꯝꯝ ꯑ ꯑꯣ ꯎꯝ ꯑꯗꯨꯒ ꯀꯣꯜ ꯂꯣꯏꯕ ꯐꯥꯎꯗꯤ ꯇꯧꯕ ꯌꯥꯕ꯭ꯔꯥ
ꯌꯥꯏꯑꯦ ꯍꯣꯏ ꯑꯗꯨꯣ ꯉꯥꯡꯅꯔꯒ ꯂꯣꯏꯕ ꯀꯥꯟꯗ ꯃꯥꯅ ꯇꯦꯛꯁ ꯑꯩꯒꯤ ꯃꯤꯡꯗ ꯑꯁꯤꯅꯦ ꯅꯪꯒꯤ ꯀꯩꯅꯣ ꯇꯤꯗ ꯍꯥꯏꯔꯗꯤ ꯃꯥ ꯈꯪꯒꯅꯤꯀꯣ ꯍꯥꯏꯔꯛꯑꯦ
ꯑꯣ ꯑꯣ ꯑꯆꯥ ꯆꯥ ꯐꯩꯅꯦ
ꯎꯝ
ꯃꯥꯁꯨ ꯀꯟꯅ ꯁꯤꯗ ꯋꯥꯔꯤ ꯁꯥꯕ ꯃꯥꯜꯂꯦ
ꯑꯗꯨ ꯅꯉꯣꯟꯗꯅ ꯆꯍꯤ ꯑꯥ ꯀꯌꯥꯝ ꯍꯦꯟꯕ꯭ꯔꯥ ꯃꯥꯗꯣ ꯊꯦꯡꯅꯥ ꯌꯨꯝ ꯄꯜꯂꯦ ꯍꯥꯏꯌꯦ ꯒꯣ
ꯑꯥ ꯍꯣꯏ ꯑꯗꯨ ꯃꯥꯒꯤ ꯃꯅꯥꯎꯅꯨꯄꯤꯅꯦꯕ ꯑꯩꯈꯣꯏꯗ ꯌꯨꯝ ꯄꯥꯟꯕꯗꯣ ꯑꯗꯨ ꯃꯥꯒꯤ ꯃꯅꯥꯎ ꯅꯨ ꯅꯨꯄꯤꯁꯨ ꯑꯩꯉꯣꯟꯗꯒꯤ ꯆꯍꯤ ꯑꯅꯤꯒꯨꯝꯕꯗꯤ ꯍꯦꯟꯕꯅꯦ ꯑꯗꯨꯗꯤ ꯃꯥꯗꯤ ꯍꯣꯏ ꯃꯥꯗꯤ ꯑꯥ ꯌꯧꯔꯅꯤ ꯊꯥꯔꯇꯤ ꯐꯥꯏꯚ ꯊꯥꯔꯇꯤ ꯁꯤꯛꯁꯀꯨꯝꯕꯗꯤ ꯌꯥꯎꯔꯅꯤ
ꯍꯥꯎ ꯄꯀꯥꯟꯗ ꯑ ꯑꯩ ꯀꯣꯂꯦꯁ ꯀꯥꯢ ꯍꯥꯢꯕ ꯀꯥꯟꯗ ꯃꯥꯗꯤ ꯅꯣꯛꯈ꯭ꯔꯦꯕ ꯍꯥꯏꯗꯤ ꯑꯉꯥꯡ ꯑꯣꯏꯔꯝꯒꯅꯤ ꯈꯟꯕ ꯃꯥꯜꯂꯦꯕ
ꯑꯣ ꯑꯣ ꯎꯝ ꯐꯕꯅꯦ ꯃꯥꯁꯨ ꯑꯗꯨꯝ ꯋꯥꯔꯤ ꯁꯥꯕ ꯅꯨꯡꯉꯥꯏꯕꯅꯦ ꯃꯥ ꯃꯥ ꯁꯨ ꯃꯥꯒꯤ ꯐꯥꯔꯁ ꯆꯥꯏꯜꯅꯤ ꯑꯗꯨ ꯍꯧꯖꯤꯛ ꯄ꯭ꯔꯦꯒꯅꯦꯟ ꯑꯣꯏꯕꯗꯣ
ꯍꯣꯏ ꯑꯗꯨꯃꯥꯏꯅ ꯍꯥꯏꯌꯦ ꯍꯣꯏ
ꯎꯝ
ꯆꯍꯤ ꯀꯨꯟꯊ꯭ꯔꯥ ꯃꯉꯥ ꯀꯨꯟꯊ꯭ꯔꯥ ꯇꯔꯨꯛꯇꯅ ꯄ꯭ꯔꯦꯒꯅꯦꯟ ꯑꯣꯏꯕ ꯃꯥꯜꯂꯦ ꯃꯥꯁꯦ
ꯑ ꯑꯗꯨꯅꯦ
ꯊꯦꯡꯗꯤ ꯊꯦꯡꯉꯦ
ꯑꯝ ꯊꯦꯡꯅ ꯂꯨꯍꯣꯡꯕꯅꯦ ꯑꯗꯨ ꯅꯨꯄꯤꯗꯣ
ꯑꯣ ꯊꯥꯔꯇꯤ ꯊ꯭ꯔꯤ ꯒꯨꯝꯕꯗꯅ ꯂꯨꯍꯣꯡꯂꯦ ꯍꯥꯏ ꯃꯗꯣ
ꯑ ꯑꯗꯨꯒꯀꯣ ꯃꯥꯒꯤ
ꯎꯝ
ꯐꯥ꯭ꯁ ꯆꯥꯜꯗꯣ
ꯎꯝ
ꯁꯦꯚꯦꯟ ꯃꯟꯁꯀꯨꯝꯕꯗ ꯀꯔꯤꯅꯣ ꯇꯥꯈ꯭ꯔꯕꯒꯨꯝꯕ ꯇꯧꯕ
ꯑꯣ ꯑꯣ ꯑꯆꯥ ꯆꯥ ꯍꯥꯟꯅꯗꯤ ꯍꯥꯟꯅ ꯑꯣ
ꯎꯝ
ꯅꯨꯄꯤꯗꯤꯀꯣ ꯀꯩꯅꯣ ꯁꯤ ꯊꯦꯡꯅ ꯊꯥꯔꯇꯤ ꯄ꯭ꯂꯁꯅ ꯄ꯭ꯔꯦꯒꯅꯦꯟ ꯑꯣꯏꯔꯦ ꯗꯤ ꯔꯤꯛꯁ ꯌꯥꯝ ꯋꯥꯡꯕꯅꯦ ꯑꯁꯤꯒꯨꯝꯕ ꯇꯧꯅꯤꯡꯉꯁꯨ ꯑꯗꯨꯒꯤ ꯇ꯭ꯋꯦꯟꯇꯤ ꯁꯦꯚꯦꯟ ꯇꯨ ꯊꯥꯔꯇꯤ ꯁꯥꯏꯗꯅ ꯀꯣ ꯌꯨꯝ ꯄꯥꯟ ꯌꯨꯝ ꯄꯥꯟꯕꯅ ꯕꯦꯁꯅꯦ
ꯑꯣ ꯑꯣ ꯍꯣꯏ
ꯀꯦꯔꯤꯌꯔꯒꯨꯝꯕ ꯇꯧꯔꯒ ꯑꯗꯨꯝ ꯇꯧꯕ ꯃꯈꯣꯏꯗꯣ ꯔꯤꯛꯁ ꯌꯥꯝꯃꯤꯕ ꯑꯉꯥꯡ ꯁꯣꯛ ꯃꯣꯏ ꯁꯣꯛꯄ꯭ꯔꯥ ꯅꯣꯔꯃꯦꯜꯒꯤ ꯇꯧꯕ ꯌꯥꯗꯕꯒꯨꯝꯕ ꯀꯣ ꯌꯥꯝꯕꯗꯤ ꯅꯠꯇꯦꯗ
ꯍꯣꯏ ꯍꯣꯏ ꯑꯗꯨꯒꯨꯝꯕ ꯌꯥꯝ ꯂꯩꯕ ꯃꯥꯜꯂꯤꯅꯦ ꯎꯝ
ꯂꯥꯏꯔꯤꯛ ꯒꯨꯝꯕ ꯇꯝꯂꯒ ꯅꯨꯄꯤ ꯈꯣꯏꯁꯨ ꯍꯩꯕ ꯌꯥꯕꯒꯤ ꯊꯦꯡ ꯊꯦꯡꯅ ꯌꯨꯝ ꯄꯥꯜꯂꯦꯕ ꯍꯥꯟꯅꯗꯤ ꯚꯤꯂꯦꯖꯀꯨꯝꯕꯗ ꯇꯧꯕꯈꯣꯏꯗꯤ ꯈꯔ ꯉꯟꯅ ꯑꯐꯈꯣꯢꯗꯤ ꯍꯣꯁꯄꯤꯇꯥꯜ ꯂꯥꯛꯇ꯭ꯔꯁꯨ ꯑꯗꯨꯝ ꯚꯤꯂꯦꯖꯀꯨꯝꯕꯇ ꯑꯗꯨꯝ ꯅꯣꯔꯃꯦꯜ ꯑꯣꯏꯅ ꯄꯣꯛꯑꯦꯅꯀꯣ ꯍꯧꯖꯤꯛꯗꯤ ꯑꯗꯨꯒꯨꯝꯕꯗꯣ ꯌꯥꯝꯗ꯭ꯔꯦꯕ
ꯑꯥꯎ ꯍꯣꯏ ꯑꯩꯩꯅ ꯀꯔꯤꯅꯣ ꯈꯟꯈ꯭ꯔ ꯅꯣꯡꯅꯤꯡꯕ ꯅꯪꯕꯨ
ꯑ ꯂꯩꯁꯥꯕꯤ ꯑꯇꯣꯞꯄꯁꯨ ꯌꯥꯝ ꯐꯪꯉꯤꯗ
ꯅꯪꯒꯤ ꯇꯥꯛꯁꯇꯣ ꯂꯩꯁꯥꯕꯤꯒꯤꯗꯃꯛ ꯑꯗꯨꯝ ꯁꯦꯞ ꯇꯥꯎ ꯇꯧꯔꯒ ꯐꯇꯣ ꯑꯗꯨꯁꯦ
ꯂꯩꯁꯥꯕꯤꯒꯗꯃꯛ ꯁꯦꯕ ꯇꯧꯕꯒ ꯌꯥꯗ꯭ꯔꯦꯅꯦ
ꯑ ꯑꯩꯅ ꯍꯥꯏꯈ꯭ꯔꯗꯤ ꯃꯣꯏꯁꯦ ꯅꯣꯛꯄꯅ ꯂꯣꯏꯔꯅꯤ
ꯏꯆꯦꯉꯣꯟꯗ ꯍꯥꯏꯒꯦ ꯑꯩ
ꯑ
ꯏꯆꯦꯁꯤ ꯀꯣꯜ ꯂꯣꯏꯕ ꯀꯥꯟꯗꯥ ꯍꯥꯏꯒꯦ ꯑꯁ